ꯑꯥ
ꯑꯣꯕꯥꯥꯏ
ꯑ
ꯑ ꯅꯦꯠꯋꯔꯛꯅꯔ ꯈꯪꯗꯦꯕ ꯀꯔꯤ ꯇꯧꯔꯤꯒꯦ
ꯑꯁ ꯂꯥꯡꯗ ꯇꯨꯝꯔꯒ ꯂꯩꯌꯦ
ꯎꯝ
ꯅꯒꯤ
ꯑꯩꯁꯨ ꯍꯦꯞꯄ ꯉꯝ ꯂꯩꯑ ꯀꯩ ꯌꯦꯟꯁꯥꯡ ꯆꯥꯔꯒꯦ
ꯑ ꯉ ꯉꯥ ꯆꯌꯦ ꯉ ꯆꯥꯥꯏ
ꯑꯩꯈꯣꯏꯗꯤ ꯎꯁꯣꯏ ꯆꯥꯔꯦ ꯉꯁꯤꯗꯤ
ꯑꯁ ꯀꯩꯒꯤꯔ ꯎꯁꯣꯏ ꯄꯥꯝꯗꯕꯒꯤꯔ ꯅꯣꯛꯑꯒ ꯂꯩꯔꯤ ꯁꯤ ꯅꯨꯄꯥꯁꯦ
ꯄꯥꯝꯍꯦ
ꯍꯥꯎꯋꯦ ꯍꯣꯏ ꯎꯁꯣꯏꯕꯨꯗꯤ ꯄꯥꯝꯗꯤ ꯄꯥꯝꯃꯤ ꯍꯧꯖꯤꯛꯄꯨꯗꯤ ꯈꯔ ꯀꯨꯏꯅ ꯂꯩꯔꯗꯤ ꯄꯥꯝ ꯄꯥꯝ ꯄꯥꯝꯃꯔꯣꯏ ꯊꯣꯛꯄꯗ ꯉꯥꯏ ꯊꯣꯛꯄꯗ ꯉꯥꯏꯔꯕ ꯍꯧꯖꯤꯛꯇꯤꯗꯣ ꯍꯧꯖꯤꯛꯇꯤꯀꯣ ꯑꯗꯨꯒꯤ ꯄꯥꯝꯃꯦ
ꯅꯪꯗꯤ ꯍꯌꯦꯡ ꯀ꯭ꯔꯤ ꯇꯧꯒꯦꯔꯣ
ꯑꯁ ꯍꯌꯦꯡ ꯑꯥ ꯁꯟꯗꯦ ꯅꯣꯡꯃꯥꯏꯖꯤꯡ ꯑꯣꯏꯕꯒꯤ ꯂꯩꯁꯪ ꯆꯠꯀꯅꯤ
ꯑꯩꯁꯨ ꯆꯠꯀꯅꯤꯅ
ꯄꯨꯡ ꯀꯌꯥꯗ
ꯄꯨꯡ ꯃꯉꯥꯗ ꯇꯔꯨꯛꯇ ꯈꯪꯗꯦ
ꯑꯣ ꯈꯣꯏꯁꯨꯦ ꯄꯨꯡ ꯃꯉꯥꯗꯅꯦ ꯑꯁ ꯌꯥꯝ ꯑꯁ ꯂꯥꯏꯁꯪ ꯆꯠꯄꯗꯣ ꯌꯥꯝ ꯉꯥꯟꯕꯒꯤꯀꯣ ꯃꯇꯝꯗꯣ ꯁꯤꯖꯤꯟꯅꯕ ꯍꯩꯇꯦꯗ ꯑꯩꯗꯤ ꯍꯧꯥꯎꯒꯠꯄꯁꯨ ꯌꯥꯝ ꯉꯟꯅ ꯍꯧꯒꯠꯄ ꯉꯝꯗꯕ ꯑꯁ ꯂꯣꯏꯔꯦ
ꯑꯩꯁꯨꯅꯦ ꯆ꯭ꯔꯥꯁ ꯆꯠꯀꯅꯤ ꯍꯥꯏꯔꯒ ꯇꯨꯝꯔꯗꯤ ꯍꯧꯒꯠꯄ ꯉꯝꯗꯦ
ꯑꯥ ꯑꯗꯨꯅꯦ ꯆꯞ ꯃꯥꯟꯅꯩ ꯍꯦ ꯏꯕꯥꯅꯤꯖꯦ ꯂꯣꯏꯔꯦ
ꯎꯝ
ꯑꯉꯥꯟꯗꯤ ꯇꯨꯝꯕ꯭ꯔꯣ
ꯑꯥ ꯇꯨꯝꯈ꯭ꯔꯦ
ꯐꯨꯠꯕꯣꯜ ꯌꯦꯡꯒꯦꯔꯣ
ꯑꯁ ꯉꯁꯤ ꯀꯅꯥ ꯀꯅꯥ ꯂꯩꯔꯕ꯭ꯔꯥ ꯐꯨꯠꯕꯣꯜꯗꯣ
ꯈꯪꯗꯦ
ꯑꯩꯁꯨ ꯌꯦꯡꯗꯃꯒꯤ ꯈꯪꯗꯦ ꯌꯦꯡꯁꯨ ꯌꯦꯡꯉꯣꯏ ꯇꯨꯝꯕ ꯃꯇꯝꯕꯧ ꯂꯩꯇꯦ
ꯎꯝ
ꯄꯥꯝꯃꯨꯏꯌꯦ ꯃꯇꯝꯗꯣ ꯇꯨꯝꯗꯕꯤꯗ ꯌꯦꯡꯕꯗꯣ ꯑꯩꯗꯤ ꯉꯝꯗꯦꯍꯦ ꯉꯁꯤꯗꯤ ꯀꯩ ꯀꯅꯥꯒ ꯁꯥꯟꯅꯗꯣꯏꯅꯣꯁꯨ ꯈꯪꯗꯦ
ꯑꯩꯁꯨ ꯈꯪꯗꯦ
ꯉꯁꯤꯗꯤ ꯀꯗꯥꯥꯏ ꯆꯠꯄ꯭ꯔꯣ
ꯉꯁꯤ ꯑꯩ ꯉꯁꯤꯗꯤ ꯑꯗꯨꯝ ꯂꯩꯌꯦꯗ ꯉꯁꯥꯏ ꯑꯥꯞꯇꯔꯅꯨꯟꯗꯗꯤ ꯃꯊꯛꯇ ꯀꯥꯏꯌꯦ
ꯄꯥꯎꯆꯥꯛ ꯂꯧꯕ ꯆꯠꯂꯦ ꯃꯊꯛꯇ
ꯑꯥ
ꯑꯗꯨꯝ ꯌꯨꯝꯗ ꯉꯜꯂꯥꯛꯑꯒ ꯌꯨꯝ ꯑꯗꯨꯝ ꯂꯦꯜꯂꯦ
ꯑꯩꯗꯤ ꯉꯁꯤ ꯄꯤꯛꯅꯤꯛ ꯆꯠꯑꯦ
ꯀꯅꯥꯒ ꯆꯠꯄ
ꯑꯩꯈꯣꯏꯒꯤ ꯀ꯭ꯂꯥꯁꯃꯦꯠꯗꯣ ꯀ꯭ꯂꯥꯁ ꯇꯦꯟꯒ ꯀ꯭ꯂꯥꯁ ꯇꯦꯟ ꯔꯤꯌꯨꯅꯤꯌꯟ ꯑꯣꯏꯌꯦ ꯑꯣꯏꯅ ꯆꯠꯂꯦ
ꯑꯁ ꯅꯨꯡꯉꯥꯏꯍꯦ
ꯑ ꯌꯥꯝ ꯅꯨꯡꯉꯥꯏꯌꯦ ꯁꯥꯁꯨ ꯆꯥꯏꯌꯦ ꯉꯥꯁꯨ ꯆꯥꯏꯌꯦ ꯁꯤꯡꯖꯨꯁꯨ ꯆꯥꯏꯌꯦ
ꯑꯁ ꯃꯊꯦꯜ ꯂꯣꯏ ꯁꯨꯔꯦꯍꯦ ꯅꯣꯏꯗꯤ
ꯑꯥ ꯃꯐꯝꯁꯨ ꯌꯥꯝꯅ ꯐꯖꯩꯌꯦ
ꯑꯣ ꯐꯖꯕꯅꯤ ꯎꯝ ꯀꯥꯏꯗ ꯅꯦꯆꯔꯦꯜꯒꯤꯔ ꯅꯠꯇ꯭ꯔꯒ ꯒꯥꯔꯗꯦꯟꯔꯥ
ꯖꯨꯀꯣ ꯕꯦꯂꯤ ꯈꯪꯕ꯭ꯔꯣ
ꯑꯣ ꯈꯪꯉꯦ
ꯑꯗꯨꯗ ꯆꯠꯄꯅꯦ ꯑꯁ ꯌꯥꯝꯅ ꯏꯪꯉꯦꯀꯣ ꯁꯝꯃꯔ ꯑꯣꯏꯔꯁꯨ
ꯑꯣ ꯍꯣꯏ ꯏꯪꯉꯦ ꯍꯥꯏꯕꯅꯦ ꯑꯗꯨ ꯃꯐꯝꯗꯣ ꯑꯁ ꯅꯨꯡꯉꯥꯏꯍꯦ ꯅꯣꯏꯗꯤ ꯅꯨꯡꯉꯥꯏꯅ ꯆꯠꯂꯝꯃꯦ ꯑꯩ ꯑꯩꯕꯨꯗꯤ ꯑꯣꯛꯆꯥꯛ ꯂꯧꯅꯤꯡꯉꯥꯏ ꯆꯠꯄ ꯅꯣꯏꯅꯗꯤ ꯄꯤꯛꯅꯤꯛ ꯆꯠꯄ ꯅꯨꯡꯉꯥꯏꯕꯗꯣ ꯂꯣꯏꯔꯦꯍꯦ
ꯑꯣꯛꯆꯥꯛ ꯂꯧꯕ ꯆꯠꯄꯗꯣ ꯑꯁ ꯕꯦꯡ ꯕꯦꯡ ꯑꯦꯀꯥꯎꯟ ꯅꯦꯅꯥ ꯑꯗꯨ ꯑꯗꯨꯁꯨ
ꯎꯝ ꯕꯦꯡ ꯑꯦꯀꯥꯎꯟꯅꯦ
ꯑꯣꯛ ꯇꯤ ꯀꯌꯥ ꯂꯩꯕ꯭ꯔꯣ
ꯑ ꯃꯥ ꯃꯉꯥ ꯇꯔꯨꯛ ꯇꯔꯦꯠ ꯅꯤꯄꯥꯜ ꯃꯥꯄꯥꯟ ꯂꯩ ꯃꯥꯄꯥꯟ ꯂꯩ
ꯑꯁ ꯑꯗꯨꯗꯤ ꯌꯥꯝꯃꯦꯅ
ꯌꯥꯝꯃꯦ ꯍꯣꯏ ꯑꯁ ꯑꯃꯗꯤ ꯌꯥꯝ ꯆꯥꯎꯔꯦ ꯃꯥꯅ ꯍꯦꯠ ꯇꯧꯕꯅꯦ ꯃꯥꯅ ꯈꯠꯅꯕꯀꯣ
ꯑꯗꯣ ꯌꯣꯜꯂꯗꯤ ꯑꯁ ꯌꯥꯝꯅ ꯂꯥꯛꯀꯅꯤꯅꯦ
ꯍꯣꯏ ꯄꯤꯒꯦ ꯄꯤꯒꯦ ꯀꯌꯥ ꯄꯤꯌꯨꯔꯥ ꯅꯪꯒꯤꯁꯨ ꯄꯤꯒꯦ
ꯑꯩꯒꯤꯗꯤ ꯑꯁ ꯑꯥꯏꯐꯣꯟ ꯑꯃ ꯂꯧꯔꯗꯤ ꯌꯥꯔꯦ
ꯑꯁ ꯌꯥꯝꯃꯤꯍꯦ ꯑꯗꯨꯨꯗꯤ
ꯐꯒꯤ ꯇꯧꯕꯅꯦ ꯍꯣꯏ ꯄꯤꯒꯦ ꯑꯥꯏꯐꯣꯟ ꯑꯃ ꯑꯃꯈꯛꯇꯕꯨ ꯑꯁ ꯂꯧꯔ ꯂꯧꯕꯤꯒꯦ ꯀꯩꯅꯣ
ꯑꯍꯤꯍꯤ
ꯇꯥꯕ꯭ꯔꯣ
ꯇꯥꯏꯌꯦ ꯇꯥꯏꯌꯦ ꯅꯦꯠꯋꯥꯛ ꯅꯨꯡꯉꯥꯏꯇꯕ꯭ꯔꯥ
ꯈꯪꯗꯦꯗ
ꯑꯣ ꯍꯌꯦꯡ ꯍꯌꯦꯡꯗꯤ ꯑꯗꯨꯝ ꯂꯩꯗꯣꯏꯔꯥ ꯌꯨꯝꯗ ꯎꯝ ꯅꯣꯡꯃꯥꯏꯖꯤꯡ ꯑꯣꯏꯔꯁꯨ
ꯎꯝ ꯁꯤꯡ ꯁꯤꯡꯖꯨ ꯆꯠ ꯆꯠꯅꯤꯡꯉꯦ ꯑꯦ ꯆꯥꯅꯤꯡꯉꯦ
ꯁꯤꯡꯖꯨ ꯆꯥꯕ ꯆꯠꯀꯗ꯭ꯔꯥ ꯅꯃꯥꯟꯅꯕ ꯍꯣꯏꯒ
ꯈꯪꯗꯦꯗ ꯌꯥꯝ ꯋꯥꯔꯦ ꯖꯨꯛꯀꯣ ꯆꯠꯄꯗꯣ
ꯎꯝ ꯔꯦꯁ ꯇꯧꯒꯗꯝꯅꯤꯀꯣ ꯍꯌꯦꯡꯗꯤ ꯅꯣꯡꯃꯥꯏꯖꯤꯡꯅꯤꯅ ꯑꯁ ꯑꯩꯁꯨ ꯈꯪꯗꯦ ꯍꯌꯦꯡ ꯑꯁ ꯑꯃꯨꯛ ꯅꯣꯡ ꯆꯨꯔꯗꯤ ꯑꯃꯨꯛ ꯃꯄꯥꯟ ꯊꯣꯛꯄ ꯇꯜꯂꯦ ꯅꯣꯡ ꯆꯨꯗ꯭ꯔꯗꯤ ꯊꯣꯛꯀꯅꯤ
ꯎꯝ
ꯅꯣꯡ ꯆꯨꯨꯔꯗꯤꯀꯣ ꯑꯁ ꯃꯄꯥ ꯊꯣꯛꯄꯁꯦ ꯂꯝꯕꯤꯒꯨꯝꯕꯗꯣ ꯐꯠꯇꯕꯗꯣ ꯑꯗꯨ ꯇꯟꯕ
ꯎꯝ
ꯑꯩꯈꯣꯏꯗꯤ ꯃꯤ ꯑꯆꯧ ꯑꯁꯥꯡꯁꯨ ꯌꯥꯝ ꯂꯩꯇꯦꯕ ꯑꯗꯨꯒꯤꯅꯦ ꯀꯩꯅꯣꯝ ꯂꯦꯛꯇꯣꯐꯥꯎ ꯇꯧꯕ ꯉꯝꯗꯕꯁꯦ
ꯎꯝ ꯅꯨꯡ ꯅꯣꯡ ꯆꯨꯗ꯭ꯔꯗꯤ ꯌꯥꯝ ꯁꯥꯏꯌꯦ ꯅꯣꯡ ꯆꯨꯔꯗꯤ ꯑꯁ ꯌꯥꯝ ꯇꯜꯂꯦ ꯀꯔꯤ ꯄꯥꯝꯕ꯭ꯔꯣ ꯈꯪꯗꯦꯗ
ꯎꯄꯥꯥꯏ ꯂꯩꯇꯦꯀꯣ
ꯎꯝ ꯋꯤꯟꯇꯔꯅ ꯕꯦꯁ ꯑꯣꯏꯔꯦꯀꯣ
ꯍꯣꯏ ꯋꯤꯟꯇꯔꯅ ꯕꯦꯁꯅꯤ ꯅꯪꯁꯨ ꯑꯩꯒ ꯆꯞ ꯃꯥꯟꯅꯔꯤꯍꯦ ꯀꯥꯔꯤꯔꯥ
ꯎꯝ ꯇꯨꯝ ꯇꯨꯝꯕꯁꯨ ꯅꯨꯉꯥꯏꯌꯦ ꯑꯁ ꯕ꯭ꯂꯦꯡꯀꯦꯠ ꯕ꯭ꯂꯦꯡꯀꯦꯠ ꯑꯣꯏꯔꯒ
ꯎꯝ
ꯑꯁ ꯈ꯭ꯔꯤꯁꯃꯥꯁꯕꯨ ꯄꯝꯃꯦ
ꯅꯤꯡꯁꯤꯡꯕꯔꯅꯦ ꯌꯥꯝ ꯃꯤꯁ ꯇꯧꯔꯕꯣ ꯈ꯭ꯔꯤꯁꯃꯥꯁꯕꯨ
ꯌꯥꯝꯅꯤ ꯃꯤꯁ ꯇꯧꯗꯦꯗ ꯃꯔꯨꯞ ꯂꯩ ꯇꯕꯒꯤ ꯑꯁ
ꯈ꯭ꯔꯤꯁꯃꯥꯁ ꯀꯦꯔꯣꯜꯒꯨꯝꯕꯗꯣ ꯅꯪ ꯆꯠꯇ꯭ꯔꯣ
ꯆꯠ ꯆꯠ ꯆꯠ ꯆꯠꯈ꯭ꯔꯦ ꯆꯠꯄꯅꯦ ꯑꯗꯣ
ꯆꯠꯗꯤ ꯆꯠꯅꯤꯡ ꯏꯟꯇꯔꯦꯁ ꯂꯩꯇꯕꯗꯣ ꯑꯣ
ꯏꯟꯇꯔꯦꯁꯇꯤ ꯌꯥꯝ ꯂꯩꯌꯦ ꯃꯔꯨꯞ ꯂꯩꯇꯕꯒꯤꯀꯣ ꯃꯔꯨꯞꯁꯤꯡꯁꯨ ꯑꯁ ꯐꯣꯟ ꯂꯩꯕꯒꯤ ꯀꯦꯔꯣꯜꯗꯤ ꯁꯦꯀꯦꯟꯗꯔꯤ ꯑꯣꯏꯔꯦ ꯍꯥꯏꯌꯦꯅꯦ
ꯑꯁ ꯅꯪꯒꯤ ꯃꯔꯨꯞ ꯅꯪꯒꯤ ꯃꯔꯨꯞꯁꯤꯡꯁꯦ ꯐꯣꯟꯗ ꯑꯗꯨꯝ ꯃꯦꯠꯄ ꯃꯥꯜꯂꯦ ꯑꯗꯨꯗꯤ ꯀꯩꯅꯣ ꯃꯣꯏꯁꯦ ꯒꯦꯝꯒꯨꯝꯕ ꯁꯥꯟꯅꯕꯒꯤ ꯀꯦꯔꯣꯜꯒꯨꯝꯕꯁꯨ ꯆꯠꯅꯤꯡꯗꯕ ꯃꯥꯜꯂꯦ ꯑꯗꯨꯗꯤ
ꯑꯥ ꯑꯁꯤ ꯀꯃꯤꯡ ꯈ꯭ꯔꯤꯁꯃꯥꯁꯗꯦ ꯑꯁ ꯌꯥꯝꯅ ꯑꯦꯟꯖꯣꯏ ꯇꯧꯒꯅꯤ
ꯑꯁ ꯑꯗꯨꯗꯤ ꯃꯔꯨꯞ ꯃꯔꯨꯞ ꯏꯌꯥꯝꯕꯒꯤ ꯑꯣꯏꯔꯝꯅꯤ ꯍꯧꯖꯤꯛꯀꯥꯟꯗꯤ ꯑꯗꯨꯗꯤ
ꯎꯝ ꯎꯝ ꯑꯍꯥꯝ
ꯑꯁ ꯆꯞ ꯃꯥꯟꯅꯩꯗ ꯅꯍꯥꯟꯁꯨ ꯃꯔꯨꯞ ꯌꯥꯝꯃꯤꯗ ꯈꯪꯉꯦꯗ ꯅꯣꯏ ꯍꯧꯖꯤꯛꯁꯨ ꯃꯔꯨꯞ ꯌꯥꯝ ꯌꯥꯝꯃꯦ ꯆꯞ ꯃꯥꯟꯅꯩꯗ ꯆꯤꯟꯊꯤꯕ ꯉꯥꯡꯅꯨ ꯅꯪꯁꯨ
ꯎꯝ ꯑꯩ ꯀ꯭ꯂꯥꯁ ꯑꯩ ꯀ꯭ꯂꯥꯁ ꯊ꯭ꯔꯤ ꯐꯣꯔꯗꯗꯤ ꯑꯁ ꯈ꯭ꯔꯤꯁꯃꯥꯁꯇ ꯌꯥꯝ ꯅꯨꯡꯉꯥꯏ ꯈ꯭ꯔꯤꯁꯃꯥꯁ ꯂꯣꯏꯔꯗꯤ ꯀꯞꯅꯤꯡꯉꯦ
ꯍꯣꯏ ꯅꯨꯡꯁꯤꯌꯦ ꯑꯗꯨ ꯃꯇꯝꯗꯣ
ꯁꯤꯡꯒꯣ
ꯑꯥ
ꯒꯦꯗ꯭ꯔꯤꯡ ꯑꯣꯏꯔꯗꯤ ꯃꯥ ꯄꯥꯟꯗ ꯆꯔꯒ ꯒꯦꯝꯁꯅꯔꯒ ꯗꯨꯝ ꯑ ꯅ ꯑꯆꯥꯥꯄ ꯂꯥꯏꯅꯤꯡꯉꯥꯏ ꯑꯁ ꯑꯆꯄ ꯂꯩꯅꯤꯡꯉꯥꯏꯗꯤ ꯆꯠꯇ꯭ꯔꯦ ꯑꯗꯣ ꯒꯦꯝꯁ ꯅꯥꯅꯤꯡꯉꯥꯏꯀꯣ ꯍꯥꯏꯠ ꯑꯦꯟꯁꯤ ꯈꯪꯕ꯭ꯔꯣ ꯁꯅꯔꯒ ꯑꯁ ꯏꯁꯇꯤꯋꯔꯠꯁ ꯄꯪꯗ
ꯑ ꯏꯁꯇꯤꯋꯠꯈꯣꯏꯒꯤ ꯃꯔꯨꯝꯗ ꯐꯨꯕ ꯅꯪꯉ ꯅꯣꯏ ꯃꯨꯛ ꯅꯣꯏꯗ
ꯐꯨꯗꯤ ꯐꯨꯗꯦꯗ ꯑꯗꯣ ꯑꯩꯕꯨ ꯑꯩꯈꯣꯏꯕꯨ
ꯆꯩꯍꯟꯕ ꯑꯥꯎ ꯅꯨꯡꯁꯤꯌꯦ ꯑꯉꯥꯡ ꯑꯣꯏꯔꯤꯉꯩꯗ
ꯎꯝ
ꯈ꯭ꯔꯤꯁꯃꯥꯁ ꯃꯇꯝ ꯌꯥꯝ ꯄꯥꯝꯕꯅꯦ ꯑꯉꯥꯡ ꯑꯣꯏꯔꯤꯉꯩꯗꯀꯣ
ꯎꯝ
ꯑꯁ ꯂ ꯈꯁꯤꯃꯥꯁ ꯂꯥꯛꯑꯗꯤ ꯐꯒꯅꯤꯀꯣ ꯐꯒꯅꯤꯀꯣ ꯑꯗꯨꯝ ꯈꯜꯂꯒ ꯂꯩꯕꯅꯦ ꯑꯉꯥꯡ ꯑꯣꯏꯔꯤꯉꯩꯗꯗꯤ
ꯎꯝ
ꯅꯪꯕꯨꯗꯤ ꯎꯗꯦꯗ
ꯑꯁ ꯀꯔꯤꯒꯤ ꯑꯩꯁꯨ ꯑꯗꯨꯝ ꯈꯣꯏꯁꯃꯥꯗ ꯑꯗꯨꯝ ꯂꯩꯌꯦ
ꯅꯪꯕꯨꯗꯤ ꯎꯗꯦ ꯌꯥꯝꯅ ꯎꯗꯦ
ꯎꯝ
ꯅ ꯇꯒꯦ ꯇꯥꯏꯗ ꯂꯥꯏꯕ꯭ꯔꯣ
ꯑꯩꯗꯤ ꯑꯗꯨꯝ ꯂꯩꯗꯥ ꯀꯣꯟꯗꯥ ꯃꯔꯛ ꯃꯔꯛꯇ ꯑꯩꯈꯣꯏ ꯀꯩꯅꯣꯗ ꯆꯠꯂꯤ ꯑꯩꯈꯣꯏ ꯈꯨꯅꯤ ꯏꯄꯥꯈꯣꯏꯒꯤꯗ ꯆꯠꯂꯦ ꯃꯔꯛ ꯃꯔꯛꯇ ꯃꯔ ꯃꯔꯛꯇ ꯈꯛꯇꯅꯦ ꯁꯤꯗ ꯑꯌꯥꯝꯕꯗ ꯑꯁꯤꯗ ꯑꯗꯨꯝ ꯂꯩꯕꯅꯦ ꯈꯨꯟꯗ ꯑꯌꯥꯝꯕꯗ ꯂꯩꯕꯅꯤ ꯑꯁ ꯈ꯭ꯔꯤꯁꯃꯥꯁ ꯍꯣꯏ ꯈ꯭ꯔꯤꯁꯃꯥꯁ ꯃꯇꯝꯗꯗꯤꯀꯣ ꯀꯩꯅꯣ ꯐꯤꯅꯥꯒꯨꯝꯕ ꯄꯥꯝꯁꯨꯁꯀꯨꯝꯕ ꯑꯍꯟꯕ ꯂꯩꯕꯤꯔꯗꯤꯀꯣ ꯏꯃꯥꯏ ꯅꯨꯄꯥꯅ ꯌꯥꯝ ꯍꯔꯥꯎꯕꯗꯣ ꯐ꯭ꯔꯣꯛꯀꯨꯝꯕ ꯂꯩꯕꯤꯔꯗꯤ ꯑꯗꯩ ꯌꯥꯝ ꯍꯔꯥꯎꯕꯗꯣ ꯑꯩꯁ ꯐ꯭ꯔꯣꯛ ꯑꯃ ꯀꯩꯅꯣ ꯄꯝꯁꯨꯁ ꯑꯃ ꯍꯦꯔꯕꯦꯜ ꯑꯃ ꯀ꯭ꯂꯤꯞ ꯑꯃ ꯔꯕꯔ ꯃꯂ ꯑꯗꯤꯀꯣ ꯑꯁ
ꯂꯣꯏꯔꯦ ꯍꯔꯥꯎꯕꯗꯣ ꯍꯧꯖꯤꯛꯇꯤ ꯑꯁ ꯈꯣꯡꯒ꯭ꯔꯥꯎ ꯂꯩꯔꯁꯨ ꯑꯃꯨꯛꯀꯁꯀꯥꯔꯠ ꯂꯩꯗꯣꯏꯅꯤ ꯏꯁꯀꯥꯔꯠ ꯂꯩꯔꯁꯨ ꯑꯃꯨꯛꯀ ꯀꯩ ꯐ꯭ꯔꯣꯛ ꯂꯩꯗꯣꯏꯅꯤ ꯑꯗꯨꯝ ꯋꯥꯠ ꯂꯠ ꯐꯒ ꯂꯩꯔꯦꯕ ꯑꯉꯥꯡ ꯑꯣꯏꯕ ꯃꯇꯝꯗꯗꯤ ꯑꯃ ꯂꯩꯔꯗꯤ ꯑꯗꯨꯝ ꯍꯔꯥꯎꯈ꯭ꯔꯦꯕ
ꯎꯝ
ꯂꯩꯁꯥꯕꯤ ꯐꯥꯔꯀꯥꯟꯗꯗꯤ ꯑꯃꯈꯛꯇꯅ ꯑꯣ ꯀꯣꯟꯅꯗ꯭ꯔꯦꯕ
ꯅꯪꯒꯤ ꯅꯨꯄꯥꯗꯣ
ꯎꯝ
ꯇꯤꯚꯤ ꯌꯦꯡꯕ꯭ꯔꯣ
ꯌꯦꯡꯗꯦꯗ
ꯇꯥꯏꯌꯦ ꯃꯈꯣꯟ ꯇꯥꯏꯌꯦ
ꯎꯝ ꯎꯝ ꯎꯝ ꯃꯥ ꯑꯣ ꯐꯣꯟꯗ ꯌꯦꯡꯕꯩ ꯑꯣꯏꯔꯝꯅꯤ
ꯎꯝ
ꯎꯝ ꯍꯧꯖꯤꯛ ꯇꯥꯕ꯭ꯔꯥ
ꯍꯥ
ꯍꯧꯖꯤꯛꯇꯤ ꯇꯥꯕ꯭ꯔꯥ ꯇꯥꯗ꯭ꯔꯦꯀꯣ
ꯈꯤꯇꯪ ꯇꯥꯏꯌꯦ
ꯑꯣ ꯈꯤꯇꯪꯗꯤ ꯌꯥꯔꯦꯗ ꯑꯩꯒꯤ ꯑꯩꯒꯤ ꯃꯈꯣꯟ ꯇꯥꯔꯗꯤ
ꯑ ꯑꯉꯥꯡꯗꯤ ꯇꯨꯝꯃꯦꯀꯣ ꯐꯖꯅ
ꯎꯝ ꯐꯖꯅ ꯇꯨꯝꯃꯦ ꯃꯥꯗꯤ ꯍꯧꯒꯠꯇ꯭ꯔꯦ ꯉꯔꯥꯡꯗꯣ ꯃꯥ ꯉꯟꯅ ꯇꯨꯝꯕꯒꯤꯀꯣ ꯉꯟꯅ ꯍꯧꯒꯠꯂꯦ ꯄꯨꯡ ꯃꯔꯤꯗ ꯍꯧꯒꯠꯄꯗꯨ ꯑꯩꯗꯤ ꯇꯨꯝꯅꯤꯡꯕꯗꯣ ꯁꯤꯒꯦ ꯇꯧꯋꯦ
ꯑꯌꯨꯛꯇ
ꯑꯣ
ꯑꯗꯨꯒ ꯑ
ꯑꯗꯣ ꯑꯄꯤꯛꯄ꯭ꯔ ꯆꯥꯎꯕ꯭ꯔꯥ
ꯆꯥꯎꯋꯦꯗ ꯑꯩꯈꯣꯏꯗꯒꯤ ꯍꯦꯟꯅ ꯆꯥꯎꯋꯦ ꯑꯩꯈꯣꯏ ꯂꯩꯀꯥꯏꯗꯒꯤ ꯍꯦꯟꯅ ꯑꯩꯈꯣꯏ ꯑꯩꯈꯣꯏ ꯄꯥꯔꯠ ꯊ꯭ꯔꯤꯗꯒꯤ ꯍꯦꯟꯅ ꯆꯥꯎꯋꯦꯕ
ꯑꯁ ꯅꯨꯡꯉꯥꯏꯒꯅꯤꯗ ꯑꯗꯨꯗꯤ
ꯑꯁ ꯅꯨꯡꯉꯥꯏꯕꯅꯦ ꯃꯤ ꯑ ꯃꯤ ꯑꯆꯧ ꯑꯁꯥꯡ ꯂꯩꯕꯅꯤꯅ ꯕ ꯌꯥꯝꯅ ꯌꯨ
ꯑꯪ
ꯏꯅꯥ ꯈꯨꯟꯕꯁꯨ ꯌꯥꯝ ꯂꯩꯌꯦ ꯑꯗꯣ ꯂꯥꯏ ꯂꯥꯏ ꯂꯥꯏꯔꯕꯁꯨ ꯌꯥꯝ ꯂꯩꯌꯦ ꯄꯣꯔ ꯄꯣꯔ ꯐꯦꯝꯂꯤꯁꯨ ꯌꯥꯝ ꯂꯩꯕ ꯔꯤꯆ ꯐꯦꯝꯂꯤꯁꯨ ꯌꯥꯝ ꯂꯩꯕ ꯇꯪꯈꯥꯏ ꯇꯪꯈꯥꯏꯅꯤ ꯃꯣꯏꯗꯣ
ꯑꯩꯒꯤ ꯃꯔꯨꯞ ꯑꯃ ꯂꯩꯌꯦ ꯑꯗꯨꯗ
ꯑꯣ ꯃꯣꯏꯗ
ꯌꯥꯝ ꯅꯣꯛꯅꯤꯡꯕꯅꯦ ꯑꯗꯣ ꯀ꯭ꯂꯥꯁ ꯀ꯭ꯂꯥꯁ ꯅꯥꯏꯟꯗꯀꯣ ꯑꯩ ꯀ꯭ꯂꯥꯁ ꯅꯥꯏꯟꯗ ꯃꯥ ꯀ꯭ꯂꯥꯁ ꯇꯦꯟ ꯗ ꯃꯥ ꯌꯨꯝ ꯌꯨꯝ ꯌꯨꯝ ꯂꯩꯅꯤꯡꯗꯦ ꯍꯥꯏꯔꯒ ꯏꯝꯐꯥꯜꯗ ꯆꯠꯄꯅꯦ ꯃꯥꯒꯤ ꯃꯄꯥ ꯃꯄꯥ ꯃꯄꯥ ꯃ ꯑꯃꯥ ꯃꯄꯥꯕꯨ ꯍꯥꯏꯗ꯭ꯔꯒ ꯆꯠꯄꯅꯦ ꯑꯗꯣ ꯑꯩꯈꯣꯏ ꯑꯩꯈꯣꯏꯗꯤꯀꯣ ꯃꯥ ꯁꯤꯈ꯭ꯔꯦ ꯃꯥꯕꯨ ꯀꯤꯠꯅꯦꯞ ꯇꯧꯈ꯭ꯔꯦꯅ ꯍꯪꯕꯅꯦ
ꯑꯣ ꯃꯥꯁꯤꯒꯦꯅ ꯈꯟꯕ ꯑꯥ
ꯑ ꯃꯥ ꯐꯦ ꯐꯦꯕꯨꯛ ꯐꯦꯁꯕꯨꯛꯗꯀꯣ
ꯑꯥ
ꯕꯨ ꯇꯦꯛꯁ ꯇꯧꯋꯦ ꯑꯗꯣ ꯑꯩꯗꯤ ꯅꯪ ꯁꯤꯈ꯭ꯔꯦꯅ ꯈꯟꯕꯅꯦ ꯍꯥꯏꯕꯅꯦ ꯑꯗꯨ
ꯃꯥ ꯀꯩꯒꯤꯗꯃꯛ ꯆꯠꯄ꯭ꯔꯣ ꯃꯥꯗꯣ ꯇꯦꯟ ꯊꯥꯗ꯭ꯔꯕꯣ
ꯎꯝ ꯇ‌ꯦꯟ ꯊꯥꯈꯔ‌ꯦ
ꯑꯣ
ꯑꯩꯒꯤ ꯁꯤꯅꯤꯌꯔꯗꯣ
ꯑꯣ
ꯍꯧꯖꯤꯛꯇꯤ ꯑ ꯂꯥꯁ ꯏꯌꯔꯗꯤ ꯃꯥ ꯕꯦꯡꯒꯂꯣꯔꯗ ꯂꯩꯕꯅꯦ ꯍꯧꯖꯤꯛ ꯇꯤ ꯑꯋꯥꯡꯈꯣꯜꯗ ꯂꯩ ꯊꯕꯛ ꯇꯧꯔꯒ ꯂꯩ ꯍꯥꯏ
ꯎꯝ ꯌꯥꯝ ꯐꯩꯅ‌ꯦ ꯑꯗꯨꯗꯤ
ꯑꯁ ꯕ‌ꯦꯡꯒꯂꯣꯔꯗ ꯂꯩꯕ ꯀꯥꯟꯗ ꯌꯥꯝ ꯋꯥꯏ ꯍꯥꯏꯌꯦ
ꯑꯣ
ꯁꯥꯎꯠ ꯏꯟꯗꯤꯌꯥ ꯃꯈꯣꯏꯅꯀꯣ ꯌꯥꯝꯅ ꯃꯤꯁꯇ꯭ꯔꯤꯠ ꯇꯧꯋꯦ ꯍꯥꯏꯌꯦ
ꯑꯥ ꯍꯣꯏ ꯊꯕꯛꯄꯨ ꯍꯥꯏꯔꯗꯤ ꯂꯥꯏꯕ ꯊꯕꯛꯇꯤ ꯅꯠ ꯂꯥꯏꯕ ꯊꯕꯛꯇꯤ ꯑꯝꯇ ꯂꯩꯔꯔꯣꯏꯀ‌ꯣ ꯋꯥꯕ ꯊꯕꯛ ꯉꯥꯛꯇꯅꯦꯕ ꯂꯣꯏꯅ ꯑꯣꯖꯥ ꯑꯣꯏꯔꯁꯨ ꯋꯥꯏꯑꯦ ꯑꯗꯣ ꯃꯤꯒꯤ ꯑꯥ ꯃꯈꯥꯗ ꯂꯩꯔꯁꯨ ꯋꯥꯏꯑꯦ ꯋꯥꯕꯒꯤ ꯊꯕꯛ ꯉꯥꯛꯇꯅꯤꯗ ꯑꯣꯐꯤꯁꯥꯔ ꯑꯣꯏꯔꯁꯨ ꯑꯣꯐꯤꯁꯥꯔ ꯑꯣꯏꯔ ꯍ‌ꯣ ꯋꯥꯕꯅ‌ꯦ ꯍꯧꯖꯤꯛ ꯀꯥꯟꯗꯤ
ꯅꯨꯡꯉꯥꯏꯕ ꯑꯝꯇ ꯂꯩꯇꯕꯅꯤꯗ
ꯎꯝ
ꯈꯥꯥꯡ ꯑꯈꯥꯡ ꯀꯟꯕꯗꯨꯅ ꯍꯦꯟꯅ ꯐꯕꯅꯦ ꯑꯩꯈꯣꯏ ꯑꯈꯥꯡ ꯀꯟꯕꯗꯨꯅ ꯐꯕꯅꯦ ꯑꯩꯈꯣꯏ ꯑꯈꯥꯡ ꯀꯟꯒꯗꯕꯅꯤ ꯃꯟꯗꯦꯗ ꯀꯥꯏ ꯆꯠꯒꯗ꯭ꯔꯥ ꯑꯦꯛꯖꯥꯝ ꯃ‌ꯣꯏ ꯑꯃꯨꯛ ꯂꯩꯕ꯭ꯔꯥ
ꯑꯦꯛꯖꯝ ꯂꯣꯏꯈ꯭ꯔꯦ ꯃꯟꯗ‌ꯦ ꯏꯝꯐꯥꯜ ꯆꯠꯀꯅꯤ
ꯑꯣ ꯅ‌ꯣꯏ ꯏꯝꯐꯥꯜ ꯆꯠꯀꯅꯤꯀꯣ ꯑ‌ꯣ ꯑꯗꯨꯝ ꯏꯝꯐꯥꯜꯗ ꯑꯗꯨꯝ ꯂꯩꯔꯅꯤꯀꯣ ꯏꯝꯐꯥꯜ ꯍꯜꯂꯛꯑꯔꯣꯏꯀꯣ ꯈꯨꯟꯗ
ꯈꯪꯗꯦꯗ ꯏꯄꯥ ꯂꯥꯛꯂꯗꯤ ꯂꯥꯛꯀꯅꯤ ꯂꯩꯔꯗꯤ ꯂꯩꯒꯅꯤ
ꯅꯪ ꯃꯟꯗ‌ꯦꯗ ꯆꯠꯂꯒ ꯀꯩ ꯀꯥ ꯀꯥꯏꯗ ꯂꯩꯗꯣꯏꯅꯣ ꯁꯨꯝ ꯔꯦꯟꯁꯨ ꯊꯤꯗ꯭ꯔꯤꯕ ꯀꯣ
ꯍꯣꯁꯇꯦꯜꯁꯨ ꯊꯤꯗ꯭ꯔꯤꯌ‌ꯦꯕ
ꯎꯝ ꯑꯦꯗꯃꯤꯁꯟꯁꯨ ꯐꯪꯗ꯭ꯔꯤ ꯑꯗꯣ
ꯑꯣ ꯍꯣꯏ ꯍꯥꯟꯅ ꯍꯥꯟꯅ ꯑꯦꯠꯃꯤꯁꯟ ꯇꯧꯔꯣ
ꯅꯪ ꯏꯝꯐꯥꯜ ꯀꯣꯂꯦꯖ ꯈꯪꯕ꯭ꯔꯣ
ꯏꯝꯐꯥꯜ ꯀꯣꯂꯦꯖ ꯈꯪ ꯈꯪꯗꯦ ꯑꯃ ꯎꯝ ꯃꯃꯤꯡꯕꯨꯗꯤ ꯇꯥꯏꯌꯦ ꯑꯗꯨ ꯈꯪꯗꯦ
ꯈꯪꯗꯦ ꯑꯩ ꯑꯦꯝ ꯕꯤ ꯀꯣꯂꯦꯖꯇ ꯂꯩꯒꯅꯤ ꯍꯥꯏꯔꯒ ꯑꯩꯒꯤ ꯃꯔꯨꯞꯁꯤꯡꯅ ꯏꯝꯐꯥꯜ ꯀꯣꯂꯦꯖꯇ ꯂꯩꯌꯣ ꯍꯥꯏ
ꯑꯣ ꯅꯣꯏ ꯃꯔꯨꯞ ꯃꯔꯨꯞꯁꯤꯡꯁꯨ ꯂꯩꯕ꯭ꯔꯥ ꯏꯝꯐꯥꯜ ꯀ‌ꯣꯂ‌ꯦꯖꯇ
ꯌꯥꯝꯅ ꯂꯩꯌ‌ꯦ ꯎꯝ
ꯑꯗꯨꯝ ꯑꯐꯕꯗꯣ ꯈꯜꯂꯒ ꯂꯩꯔꯣꯅꯦ ꯑꯦꯝ ꯕꯤ ꯀꯣꯂꯦꯖꯁꯤꯔ ꯏꯝꯐꯥꯜ ꯀꯣꯂꯦꯖꯁꯤꯔ ꯑꯅꯤꯗ ꯑꯐꯕ ꯈꯜꯂꯒ ꯂꯩꯔꯣ
ꯑꯁ ꯑꯩꯗꯤ ꯑꯦꯝ ꯌꯨꯗ ꯂꯩꯅꯤꯡ ꯂꯩꯒꯅꯤꯅ ꯍꯪ ꯈꯟꯕꯅꯦ ꯑꯁ ꯌꯥꯝ ꯂꯋꯥꯏ ꯇꯥꯏꯗꯣ ꯑꯦꯝ ꯌꯨꯁꯨ
ꯑꯁ ꯑꯩꯁꯨ ꯈꯪꯍꯧꯗꯕꯩꯩꯅ ꯁꯥꯎꯕ ꯌꯥꯗꯦꯀꯣ ꯑꯩꯗꯤ ꯑꯩꯗꯤ ꯒ꯭ꯔꯦꯖꯨꯦꯁꯟꯗꯤ ꯂꯩꯌꯦꯗꯤ ꯈꯟꯕꯅꯦꯕ ꯏꯁꯇ꯭ꯔꯤꯝ ꯑꯇꯩꯒꯤ ꯃꯥꯜꯂꯦꯕ
ꯀꯔꯤꯒꯤ ꯌꯨꯅꯤꯕꯔꯁꯤꯇꯤꯗ ꯌꯨ ꯖꯤ ꯕꯤ ꯑꯦ ꯀꯔꯤ ꯂꯩꯇꯕꯅꯣ ꯑꯁ ꯈꯪꯗꯦ ꯁꯥꯎꯋꯦ ꯑꯩꯗꯤ
ꯑꯗꯣ ꯗꯤꯑꯦꯝ ꯗꯤꯑꯦꯝ ꯗꯤꯑꯦꯝꯗ ꯍꯦꯟꯅ ꯐꯒꯅꯤꯀꯣ ꯀꯩꯅꯣ ꯏꯝꯐꯥꯜ ꯏꯝꯐꯥꯜ ꯀꯣꯂꯦꯖꯇꯒꯤ ꯍꯦꯟꯅꯀꯣ
ꯎꯝ
ꯏ ꯃꯤ ꯀꯣꯂꯦꯖꯇꯥꯒꯤ ꯍꯦꯟꯅꯥ ꯗ ꯑꯦꯝꯗꯁꯨ ꯃꯤ ꯌꯥꯝꯕꯒꯤ ꯃꯤ ꯌꯥꯝꯃꯟꯕꯒꯤꯀꯣ ꯂꯤꯃꯤꯇꯦꯠ ꯑꯣꯏꯕꯅꯦꯕ ꯁꯤꯠꯇꯣ ꯄꯣꯂꯤꯇꯤꯀꯦꯜ ꯁꯥꯏꯟꯁꯀꯨꯝꯕꯗꯤ ꯃꯤ ꯌꯥꯝꯕ ꯃꯥꯜꯂꯦꯀꯣ
ꯑꯝ
ꯑꯗꯨꯒꯤꯅꯤ ꯂꯤꯃꯤꯇꯦꯠ ꯑꯣꯏꯕꯗꯣ ꯑꯃꯨꯛꯀ ꯐꯣꯝ ꯊꯥꯔꯅꯤ ꯑꯦ ꯐꯣꯝ ꯑꯍꯥꯟꯕꯗ ꯊꯥꯔꯅꯤ ꯑꯃꯨꯛꯀ ꯑꯦꯛꯖꯥꯝ ꯑꯦꯟꯇ꯭ꯔꯥꯟꯁ ꯇꯧꯔꯅꯤ ꯁꯦꯂꯦꯛꯁꯟ ꯑꯃꯨꯛꯀ ꯇꯧꯔꯅꯤ ꯍꯦꯛ ꯀꯥꯎꯟꯁꯤꯂꯤꯡ ꯑꯃꯨꯛꯀ ꯇꯧꯔꯅꯤ ꯌꯥꯝꯃꯅꯦ ꯁꯇꯦꯞ ꯁ꯭ꯇꯦꯞ ꯁ꯭ꯇꯦꯞ ꯑꯁ
ꯎꯝ ꯑꯁ ꯑꯩꯁꯨ ꯑꯦꯄ꯭ꯂꯀꯦꯁꯟꯗ ꯐꯣꯔꯝ ꯐꯣꯔꯝꯗꯣ ꯁꯝꯃꯤꯠ ꯇꯧꯔꯗꯤ ꯑꯁ ꯑꯩ ꯍꯧꯖꯤꯛ ꯌꯥꯝ ꯅꯨꯡꯉꯥꯏꯔꯒ ꯂꯩꯒꯅꯤ
ꯎꯝ ꯑꯗꯣ ꯀꯔꯤꯁꯨ ꯋꯥꯔꯅꯣ ꯑꯗꯣ ꯑꯁ
ꯀꯩꯅꯣ ꯇꯧꯔꯣ ꯑꯗꯨꯝ ꯑꯦꯝ ꯕꯤ ꯑꯦꯗ ꯑꯣꯏꯔꯁꯨ ꯏꯝꯐꯥꯜ ꯀꯣꯂꯦꯖꯇ ꯑꯣꯏꯔꯁꯨ ꯑꯗꯨꯝ ꯑꯦꯠꯃꯤꯁꯟ ꯇꯧꯔꯒ
ꯑꯩꯈꯣꯏꯅꯤ ꯍꯪꯒꯥꯝ ꯂꯧꯕ ꯆꯠ ꯆꯠꯄ꯭ꯔꯣ ꯆꯠꯄꯗꯣ ꯈꯪꯕ꯭ꯔꯣ
ꯀꯔꯝꯕ ꯃꯇꯝꯗ ꯅꯍꯥꯟꯗꯣ ꯁꯧ꯭ꯒꯔꯤ ꯁꯧ꯭ꯒꯔꯤꯅꯦ
ꯑꯣ ꯑꯣ ꯁꯥꯔ ꯑꯗꯨ ꯑꯗꯨ ꯂꯧꯅꯤꯡꯉꯥꯏ ꯆꯠꯄꯗ ꯅꯪ ꯑꯩꯕꯨ ꯗꯤ ꯑꯦꯝꯗ ꯂꯩꯌꯣ ꯍꯥꯏꯌꯦꯅ
ꯑꯥ
ꯑꯁ ꯅꯪꯕꯨ ꯇꯥꯔꯗꯤ ꯇꯥꯔꯒ ꯗꯤ ꯑꯦꯝ ꯇ꯭ꯔꯥꯏ ꯇꯧꯔꯗꯤ ꯐꯛꯅꯤꯅꯗꯣ
ꯑ
ꯍꯧꯖꯤꯛ ꯍꯧꯖꯤꯛꯀꯥꯟ ꯃꯥ ꯑꯗꯨ ꯑꯗꯨꯀꯥꯟꯗꯤ ꯑꯩ ꯏꯝꯐꯥꯜꯗ ꯂꯩꯅꯤꯡꯗꯕꯀꯣ
ꯑꯣ ꯀꯩꯅꯣꯗ ꯗꯦꯜꯍꯤꯗ ꯂꯩꯅꯤꯡꯕ
ꯎꯝ
ꯎꯝ ꯑꯗꯨꯒꯤꯅꯦ ꯅꯪ ꯍꯥꯏꯕꯗꯣ ꯃꯥꯔꯛꯇꯣ ꯈꯔ ꯈꯔ ꯋꯥꯠꯂꯤ ꯍꯥꯏꯕ꯭ꯔꯥ ꯗꯦꯜꯂꯤꯗ ꯂꯩ ꯂꯩꯅꯤꯡꯉꯥꯏ
ꯈꯪꯗꯦꯗ ꯑꯁ ꯗꯦꯜꯂꯤꯗ ꯗꯦꯜꯂꯤꯁꯨ ꯆꯠꯅꯤꯡ ꯂꯩꯅꯤꯡꯉꯥꯏꯁꯨ ꯋꯥꯒꯅꯤꯅ ꯄꯩꯁꯥꯁꯨ ꯂꯩꯇꯦ ꯎꯝ ꯃꯥꯔꯛꯁꯨ ꯌꯥꯝ ꯌꯥꯝꯗꯕꯒꯤ
ꯄꯩꯁꯥꯕꯨ ꯌꯥꯝ ꯆꯪꯒꯗ꯭ꯔꯅꯦ ꯌꯥꯝ ꯆꯪꯉꯝꯃꯣꯏꯗ ꯑꯩꯈꯣꯏꯗꯤ ꯀꯩꯅꯣ ꯇꯧꯕꯒꯤ
ꯌꯥꯝꯗꯤ ꯆꯪꯉꯔꯣꯏ ꯑꯣ ꯑꯦꯁ ꯇꯤ ꯑꯣꯏꯔ ꯑꯣꯏ ꯑꯦꯁ ꯇꯤꯁꯨ ꯃꯥ ꯀꯣꯂꯦꯖꯇꯣ ꯀꯣꯂꯦꯖꯁꯨ ꯒꯣꯕꯔꯃꯦꯟꯒꯤ ꯀꯣꯂꯦꯖꯅꯦꯅ ꯑꯗꯨꯗꯤ ꯄꯩꯁꯥꯗꯤ ꯌꯥꯝ ꯆꯪꯉꯔꯣꯏ
ꯑꯁ ꯈꯪꯗꯦ ꯒ꯭ꯌꯥꯟ ꯇꯥꯗ꯭ꯔꯦ
ꯅꯪ ꯋꯥ ꯉꯥꯡꯕꯗꯣ ꯑꯉꯥꯡ ꯍꯧꯒꯠꯂꯔꯣꯏ
ꯍꯧꯒꯠꯇꯦ ꯍꯣꯏ ꯃꯥꯗꯤ ꯐꯖꯅ ꯇꯨꯝꯈ꯭ꯔꯦ ꯑꯁ ꯑꯥꯞꯇꯔꯅꯨꯟꯗ ꯑꯗꯨꯝ ꯂꯥꯡꯉꯒ ꯀꯩꯅꯣ ꯇꯧꯕꯒꯤ ꯁꯥꯅꯥꯃꯟꯕꯒꯤꯔꯥ ꯈꯪꯗꯦ
ꯉꯥ ꯑꯉꯥꯡꯒꯤ ꯁꯥꯔꯠ ꯑꯃ ꯂꯩꯌꯦꯅ ꯐꯨꯔꯤꯠ ꯑꯃ ꯔꯦꯠ ꯀꯂꯔꯗꯣ ꯔꯦꯠꯒ ꯋꯥꯏꯠ
ꯑꯣ
ꯈꯪꯕ꯭ꯔꯣ ꯏꯁ꯭ꯇ꯭ꯔꯥꯏꯞꯇꯣ
ꯑꯣ
ꯑꯗꯣ ꯍꯥꯞꯔꯗꯤ ꯑꯁ ꯌꯥꯝ ꯐꯖꯩꯌꯦ
ꯑꯣ ꯌꯥꯝ ꯄꯛꯑꯦ ꯍꯥꯏꯕꯅꯦꯕ ꯎꯝ ꯀꯩꯅꯣꯅ ꯃꯕꯣꯛꯅꯁꯨ ꯌꯥꯝ ꯐꯖꯩ ꯍꯥꯏꯕꯅꯦ
ꯑꯩꯒꯤ ꯏꯁꯇꯦꯇꯁ ꯑꯩꯒꯤ ꯏꯁꯇꯦꯇꯁ ꯎꯕ꯭ꯔꯣ ꯃꯥ ꯂꯥꯁꯤ ꯊꯛꯔꯒ
ꯑꯣ
ꯑꯁ ꯌꯥꯝ ꯐꯖꯩꯌꯦ ꯑꯗꯣ
ꯑꯣ ꯑꯗꯨꯒꯤꯗꯣ ꯕ꯭ꯔꯦꯟꯁꯨ ꯑꯣꯏꯕꯒꯤꯅꯤ ꯀꯩꯅꯣ
ꯕ꯭ꯔꯦꯟꯗ ꯑꯣꯏꯔꯁꯨ ꯁꯦꯀꯦꯟ ꯍꯦꯟꯗ ꯐꯪꯒꯅꯦ
ꯑ ꯑꯩꯆ ꯑꯦꯟ ꯑꯦꯝꯗꯒꯤꯅꯦꯕ ꯑꯗꯨꯒꯤꯗꯣ
ꯎꯝ
ꯑꯗꯣ ꯁꯦꯀꯦꯟ ꯍꯦꯟꯗ ꯐꯪꯕ ꯑꯃꯨꯛ ꯀꯩꯅꯣ ꯇꯧꯈ꯭ꯔꯕꯅꯦ ꯑꯗꯨ ꯐ꯭ꯔꯟꯗ ꯃꯃꯥꯡꯗ ꯂꯣꯏꯅ ꯕꯨꯛ ꯁꯧꯔꯕꯅꯤ ꯇꯥꯕ꯭ꯔꯣ ꯅꯪꯗꯤ ꯄꯨꯡ ꯀꯌꯥꯗ ꯇꯨꯝꯗꯣꯏꯔꯥ
ꯍꯧꯖꯤꯛꯇꯤ ꯇꯨꯝꯃꯔꯣꯏ
ꯒꯦꯝ ꯑꯃꯨꯛ ꯁꯥꯟꯅꯒꯗ꯭ꯔꯅꯦ ꯑꯗꯨꯗꯤ
ꯒꯦꯝ ꯁꯥꯟꯅ ꯁꯥꯟꯅꯕ ꯌꯥꯗꯦ ꯍꯧꯖꯤꯛꯀꯥꯟ
ꯀꯩꯒꯤ
ꯅꯦꯠꯋꯥꯔꯛ ꯐꯔꯁꯨꯀꯣ ꯒꯦꯝꯗꯣ ꯂꯦꯛ ꯇꯧꯒꯅꯤ
ꯎꯝ
ꯁꯔꯕꯔꯅ ꯍꯥꯏꯌꯦ
ꯒꯦꯝ ꯁꯅꯥꯗꯕ ꯀꯨꯏꯔꯦ ꯍꯩꯁ ꯑꯉꯥꯡ ꯂꯩꯕꯒꯤ ꯄꯩꯁꯥ ꯑꯣꯏꯔꯤꯉꯩꯗ ꯃꯔꯛ ꯃꯔꯛꯇꯗꯤ ꯁꯥꯟꯅꯅꯤꯡꯉꯦ ꯑꯗꯨꯕꯨ ꯑꯁ ꯒꯦꯝꯐꯥꯎ ꯅꯤꯡꯁꯤꯡꯗ꯭ꯔꯦ ꯍꯧꯖꯤꯛꯀꯥꯟꯗꯤ
ꯀꯥꯎꯔꯒ ꯂꯩꯔꯦ ꯑꯉꯥꯡ ꯁꯦꯟꯅꯕꯒꯤ ꯑꯃꯨꯛꯀ ꯆꯠꯀꯅꯤ ꯑꯃꯨꯛꯀ ꯊꯣꯛꯀꯅꯤ ꯑꯃꯨꯛꯀ ꯂꯥꯛ ꯀꯅꯤ ꯑꯃꯨꯛꯀ ꯊꯣꯛꯀꯗꯤ ꯑꯗꯨꯝ ꯅꯣꯇꯤ ꯑꯣꯏꯕꯒꯤꯀꯣ ꯁꯨꯃꯥ ꯇꯨꯝꯃꯖꯨ ꯑꯗꯨꯝ ꯁꯅꯅꯤꯡꯗ꯭ꯔꯦꯗ ꯍꯧꯖꯤꯛꯀꯟꯗꯤ ꯃꯥ ꯇꯣꯝꯃꯖꯨ ꯚꯤꯗꯤꯑꯣꯗ ꯑꯣꯏꯅ ꯏꯟꯇꯔꯦꯁ ꯂꯩꯒ꯭ꯔꯦ
ꯏꯃꯥ ꯑꯣꯏꯔꯒꯦꯀꯣ ꯑꯣꯏ ꯑꯣꯏ
ꯏꯃꯥ ꯑꯣꯏꯕꯒꯤ ꯍꯣꯏ ꯃꯝ ꯏꯆꯥꯒꯤ ꯃꯃꯥ ꯑꯣꯏꯕꯒꯤ ꯌꯥꯗ꯭ꯔꯦ ꯍꯧꯖꯤꯛꯀꯥꯟꯗꯤ
ꯑꯒ ꯋꯥꯈꯜ ꯑꯃ ꯊꯣꯛꯈ꯭ꯔꯦ
ꯍꯧꯖꯤꯛꯀꯥꯟꯗꯤ
ꯍꯥ
ꯊꯕꯛ ꯇꯧꯕꯔꯣ
ꯀꯅꯥ
ꯅꯪ
ꯑꯣ ꯑꯣ ꯀꯔꯤꯁꯨ ꯇꯧꯗꯦ ꯑꯗꯨꯝ ꯌꯨꯝꯗ ꯂꯩꯕꯅꯦ
ꯅꯪꯒꯤ ꯅꯨꯄꯥꯗꯤ
ꯑꯩ ꯅꯨꯄꯥꯁꯨ ꯑꯗꯨꯝ ꯂꯩꯗ ꯌꯨꯝꯗ ꯃꯔꯛ ꯃꯔꯛꯇ ꯊꯕꯛ ꯆꯠꯂꯦ ꯃꯊꯛꯇ
ꯎꯝ
ꯑꯩ ꯀꯩꯅꯣ ꯑ ꯀꯩꯒꯤꯔ ꯎꯝ ꯑꯩ ꯑꯃꯨꯛ ꯀꯣꯜ ꯇꯧꯔꯛꯀꯦꯀꯣ
ꯎꯝ
ꯎꯝ ꯎꯝ